ꯍꯜꯂꯣ ꯍꯜꯂꯣ
ꯇꯥꯕ꯭ꯔꯣ ꯇꯥꯕ꯭ꯔꯣ ꯑꯣ ꯀꯩꯗꯧꯔꯤꯒꯦ
ꯐꯝꯃꯤꯌꯦ ꯅꯪꯗꯤ ꯀꯩꯗꯧꯔꯤꯒꯦ
ꯑꯁ ꯑꯩꯗꯤ ꯂꯧ ꯁꯨꯔꯒꯀꯣ ꯅꯨꯡꯁꯥ ꯁꯥꯃꯟꯕꯒꯤ ꯎꯔꯨꯝꯗ ꯐꯝꯃꯥꯒ ꯂꯩꯕꯅꯦ ꯍꯧꯖꯤꯛ
ꯑꯣ ꯅꯣꯏ ꯔꯣꯝꯗ ꯂꯧ ꯁꯨꯕ ꯍꯧꯔꯕꯣ
ꯎꯝ ꯑꯌꯥꯝꯕꯅꯗꯤ ꯍꯧꯗ꯭ꯔꯤ ꯑꯗꯣ ꯅꯣꯡ ꯇꯥꯗꯕꯒꯤꯀꯣ
ꯎꯝ
ꯅꯣꯡ ꯀꯟꯅ ꯉꯥꯏꯔꯤ ꯅꯣꯡ ꯊꯥꯔꯛꯎꯅꯦ ꯅꯪ
ꯊꯥꯔꯛꯀꯦꯅꯦ ꯃꯇꯝꯁꯦ ꯌꯥꯝꯅ ꯆꯥꯗꯕꯒꯤ ꯊꯥꯔꯛꯇ꯭ꯔꯤ ꯈꯔ ꯉꯥꯏꯈꯣ
ꯉꯁꯥꯏ ꯑꯌꯨꯛꯇꯨꯗꯤ ꯆꯨꯒꯦ ꯆꯨꯒꯦ ꯇꯧꯕꯅꯦꯕꯀꯣ
ꯑꯪ
ꯑꯗꯨ ꯍꯧꯖꯤꯛꯇꯤ ꯅꯨꯡꯁꯥ ꯌꯥꯝ ꯀꯟꯅ ꯑꯃꯨꯛ ꯁꯥꯊꯣꯛꯈ꯭ꯔꯦ
ꯑꯣ ꯑꯌꯨꯛ ꯀꯩ ꯃꯊꯦꯜ ꯆꯥꯒꯦ
ꯎꯝ ꯗꯥꯜ ꯆꯥꯏꯌꯦ ꯑꯗꯨꯒ ꯍꯋꯥꯏꯅ ꯀꯥꯡꯍꯧ ꯇꯧꯕ
ꯑꯣ ꯗꯥꯜ ꯆꯥꯔꯒ ꯑꯃꯨꯛ ꯍꯋꯥꯏꯅ ꯀꯥꯡꯍꯧ ꯇꯧꯕ
ꯑꯧ ꯗꯥꯜꯗꯣ ꯆꯝꯐꯨꯠ ꯇꯧꯔꯦꯗꯅ ꯍꯧ ꯍꯋꯥꯏꯅ ꯀꯥꯡꯍꯧ
ꯍꯥꯎꯔꯝꯒꯅꯤꯀꯣ
ꯎꯝ ꯍꯥꯎꯕꯒꯤꯔ ꯈꯪꯗꯦ ꯆꯥꯛꯀ ꯑꯝꯇ ꯆꯪꯗꯔꯦꯗ
ꯌꯨꯝꯗ ꯁꯥ ꯉꯥꯒꯨꯝꯕ ꯂꯩꯔꯗꯤ ꯍꯥꯠꯂꯒ ꯆꯥ ꯌꯥꯗ꯭ꯔꯣ
ꯑꯁ ꯌꯥꯝꯗꯤ ꯂꯩꯕꯀꯣ
ꯑꯥ
ꯈꯣꯏꯒꯤ ꯅꯠꯇꯕ
ꯑꯣ ꯃꯤꯒꯤꯗꯣ ꯍꯥꯠꯂꯒ ꯆꯥꯎꯅ
ꯑꯗꯨ ꯑꯣꯏꯔꯗꯤ ꯑꯩ ꯂꯣꯏꯔꯦ ꯑꯗꯨ ꯅꯪꯗꯤ ꯀꯩ ꯃꯊꯦꯜ ꯆꯥꯒꯦ
ꯑꯥ ꯉꯁꯤꯒꯤ ꯊꯔꯣꯏ ꯆꯥꯏꯌꯦ
ꯑꯁ
ꯂꯧꯗ ꯈꯨꯜꯂꯒ ꯊꯥꯔꯣꯏ ꯆꯥꯏꯌꯦ
ꯌꯥꯝ ꯍꯥꯎꯕꯅꯤꯅꯦ ꯑꯗꯨꯗꯣ
ꯑꯁ ꯌꯥꯝꯅ ꯍꯥꯎꯕꯗꯤ ꯅꯠꯇꯦꯗ ꯃꯇꯝ ꯃꯇꯝꯒꯤ ꯆꯥꯕ ꯍꯥꯏꯕꯗꯨꯅꯦ
ꯎꯝ ꯊꯔꯣꯏꯁꯨ ꯁꯥ ꯃꯈꯟ ꯑꯃꯅꯦꯕ
ꯎꯝ ꯃꯥꯅꯦ ꯃꯥꯅꯦ ꯁꯥ ꯃꯈꯜꯅꯦ
ꯍꯨꯝ ꯑꯩꯗꯤ ꯊꯔꯣꯏꯗꯣ ꯏꯔꯣꯟꯕ ꯑꯣꯏꯅ ꯆꯥꯅꯤꯡꯉꯤꯗ
ꯑꯥ ꯍꯥꯎꯋꯦꯗ ꯎꯝ
ꯑꯗꯨꯒꯣ
ꯑꯥ
ꯅꯪ ꯕꯣꯜ ꯌꯦꯡꯕ꯭ꯔꯥ
ꯌꯦꯡꯉꯦ ꯌꯥꯝꯅ ꯌꯦꯡꯕ ꯃꯤꯗꯤ ꯅꯠꯇꯦ
ꯀꯅꯥꯒꯤ ꯁꯄꯣ꯭ꯔꯠ ꯑꯣꯏꯕ꯭ꯔꯥ ꯅꯪꯗꯤ
ꯑꯩꯔꯣ
ꯎꯝ
ꯀꯅꯥ ꯃꯥꯟꯗꯧ ꯃꯥꯜꯂꯤ
ꯅꯪ ꯃꯥ ꯃꯥꯜꯂꯦꯕꯨ
ꯍꯥꯥ
ꯅꯦꯃꯔ ꯃꯥꯜꯂꯦꯕ ꯅꯦꯃꯔꯕꯨ
ꯅꯠꯇꯦ ꯅꯠꯇꯦ ꯅꯦꯃꯔꯒ ꯌꯥꯝꯅ ꯑꯣꯏ ꯑꯥ ꯃꯥꯅꯦ
ꯑꯁ ꯀꯩꯒꯤꯅꯣ ꯈꯪꯗꯦ ꯔꯣꯅꯥꯜꯗꯣ ꯉꯥꯛꯇꯪ ꯂꯩꯈꯥꯕꯤꯁꯤꯡꯁꯦꯀꯣ
ꯅꯪꯁꯦ ꯃꯦꯁꯤꯔꯣ
ꯑꯩꯗꯤ ꯅꯪꯕꯨ ꯁꯄꯣꯔꯠ ꯇꯧꯋꯦ
ꯑꯦꯁ ꯆꯤꯡꯅꯩꯗ
ꯑꯩꯗꯤ ꯅꯪꯕꯨ ꯅꯍꯥꯟꯗꯒꯤ ꯁꯞꯄꯣꯔꯠ ꯇꯧꯔꯤꯗꯨꯗꯤ
ꯑꯗꯨꯒꯤ ꯑꯣꯏꯔꯝꯒꯅꯤꯌꯦ ꯒꯣꯜ ꯆꯟꯗꯕꯗꯣ
ꯑꯗꯨꯕꯨꯗꯤ ꯅꯣꯏ ꯅꯣꯏ ꯑꯃꯗꯨꯅ ꯀꯤꯞꯄꯔ ꯐꯖꯅ ꯂꯦꯞꯄꯤꯗꯨꯗꯤ
ꯑꯗꯨꯒꯤ ꯑꯣꯏꯕ ꯖꯥꯠꯂꯥ ꯈꯪꯗꯦꯅꯦ ꯆꯪꯉꯣ ꯍꯥꯏꯔꯒ ꯁꯨꯡ ꯆꯪ ꯆꯪꯗꯕ ꯑꯗꯨꯒꯤ ꯆꯤꯡꯅꯕ ꯑꯩꯅ
ꯑꯗꯨ ꯔꯣꯅꯥꯜꯗꯣ ꯁꯞꯄꯣꯔꯠ ꯇꯧꯔꯤꯁꯦ ꯀꯩꯒꯤꯅꯣꯕ
ꯃꯔꯝ ꯂꯩꯇꯦꯗ ꯃꯤꯅ ꯁꯞꯄꯣꯔꯠ ꯇꯧꯋꯦ ꯍꯥꯏꯕꯒꯤ ꯁꯞꯄꯣꯔꯠ ꯇꯧꯕꯅꯦꯗ
ꯑꯩꯌꯣ ꯁꯨꯝ ꯃꯁꯛ ꯐꯖꯕꯒꯤ
ꯃꯁꯛ ꯐꯖꯕꯒꯤ ꯅꯠꯇꯦ ꯀꯩꯅꯣ ꯃꯤ ꯌꯥꯝꯅ ꯃꯥꯒꯤ ꯋꯥꯔꯤ ꯌꯥꯝ ꯂꯩꯕꯗꯨꯗꯤ
ꯑꯣ ꯃꯒꯨꯟ ꯌꯥꯝ ꯐꯥ ꯃꯒꯨꯟ ꯌꯥꯝ ꯂꯩꯕ
ꯃꯒꯨꯟ ꯌꯥꯝ ꯂꯩꯕꯗꯣ ꯃꯒꯨꯟ ꯁꯦꯟꯕꯗꯣ
ꯆꯠꯆꯥ ꯑꯗꯨꯑꯣꯏꯗꯤ ꯑꯩꯒꯤ
ꯑꯗꯨꯒꯤ ꯃꯒꯨꯟ ꯈꯔ ꯆꯦꯟꯕ꯭ꯔꯣ
ꯎꯝ ꯑꯁ ꯑꯩꯗꯤ ꯈꯪꯗꯦꯗ ꯔꯣꯅꯥꯜꯗꯣꯒꯤ ꯃꯒꯨꯟ ꯍꯣꯏ ꯍꯥꯟꯅ ꯂꯥꯏꯔꯕ ꯏꯃꯨꯡꯗ ꯄꯣꯛꯑꯝꯃꯦ ꯍꯥꯏꯕꯗꯨꯗꯤ ꯆꯨꯝꯃꯦ
ꯑꯣ
ꯑꯗꯨꯗꯤ ꯔꯣꯅꯥꯜꯗꯣꯒ ꯏꯕꯥꯅꯤ ꯑꯗꯨꯝ ꯆꯞ ꯃꯥꯟꯅꯔꯦ
ꯍꯧꯖꯤꯛꯇꯤ ꯈꯔ ꯅꯨꯡꯉꯥꯏꯔꯦ ꯍꯥꯏꯕꯗꯨꯔꯥ ꯅꯪꯁꯨ
ꯎꯝ ꯔꯣꯅꯥꯜꯗꯣꯁꯨ ꯅꯨꯡꯉꯥꯏꯈꯤꯕꯗꯣ ꯑꯩꯁꯨ ꯈꯔꯗꯤ ꯅꯨꯡꯉꯥꯏꯔꯦ ꯑꯗꯨꯕꯨ ꯑꯩꯗꯤ ꯔꯣꯅꯥꯜꯗꯣꯕꯨ ꯁꯞꯄꯣꯔꯠ ꯇꯧꯗꯦꯀꯣ
ꯑꯩꯅ ꯁꯞꯄꯣꯔꯠ ꯇꯧꯋꯦ ꯍꯥꯏꯗꯤ ꯇꯧꯋꯣꯗꯅ ꯀꯩꯅꯣ ꯅꯨꯡꯉꯥꯏꯔꯣꯏꯗ
ꯍꯣꯏ ꯅꯪꯅꯕꯨ ꯍꯥꯏꯔꯝꯅꯤꯅ ꯇꯧꯕ ꯇꯥꯔꯦꯅꯦ
ꯅꯨꯄꯤꯒꯤ ꯋꯥ ꯏꯟꯕꯁꯦ ꯏꯅꯥꯛ ꯈꯨꯜꯂꯦ ꯍꯥꯏꯕꯅꯦꯀꯣ
ꯑꯩꯁ ꯑꯗꯨꯒꯣ
ꯑꯪ
ꯑꯝ ꯅꯪ ꯍꯥꯏꯗꯨꯁꯨ ꯆꯨꯝꯃꯦꯕ ꯍꯥꯏꯗꯤ ꯏꯃꯨꯡꯗꯤ ꯅꯨꯄꯥꯅ ꯃꯀꯣꯛꯅꯦꯕꯀꯣ
ꯑꯥ
ꯅꯨꯄꯤꯅ ꯃꯉꯛꯅꯦꯕ
ꯑ ꯑꯗꯨꯅꯦ ꯂꯩꯒꯗꯕꯅꯦ
ꯎꯝ ꯆꯨꯝꯃꯦ ꯆꯨꯝꯃꯦ ꯑꯗꯨ ꯑꯣꯏꯔꯗꯤ ꯑꯩ ꯅꯪꯒꯤ ꯃꯇꯨꯡ ꯏꯜꯂꯗꯤ ꯌꯥꯝ ꯅꯨꯡꯉꯥꯏꯅꯤꯕꯨ
ꯎꯝ ꯅꯨꯡꯉꯥꯏꯔꯝꯕꯁꯨ ꯌꯥꯏ
ꯍꯨꯝ
ꯎꯝ
ꯑꯗꯨ ꯑꯩꯈꯣꯏ ꯄ꯭ꯔꯃꯥꯟ ꯑꯃ ꯂꯩꯔꯤꯗꯨꯗꯤ ꯌꯥꯏꯑꯣꯡ ꯏꯜꯂꯝꯃꯒ ꯍꯌꯦꯡ ꯋꯥꯏ ꯅꯠꯇꯨꯗꯨꯅ ꯉꯟꯇꯥ ꯁꯤꯗꯣꯛꯈ꯭ꯔꯗꯤ ꯅꯪ ꯆꯣꯞ ꯆꯅꯤ ꯍꯥꯏꯕꯗꯣ
ꯍꯣꯏꯅꯦ ꯑꯗꯨꯅꯤꯅꯦ ꯑꯗꯨꯒꯤ ꯃꯑꯣꯡ ꯄ꯭ꯔꯃꯥꯟꯗꯨꯗ ꯅꯣꯏ ꯅꯨꯄꯥ ꯑꯣꯏꯕꯁꯤꯡꯅ ꯅꯨꯄꯤꯕꯨ ꯂꯨꯅ ꯇꯧꯔꯗꯤ ꯀꯔꯤꯒꯤ ꯉꯟꯅ ꯁꯤꯗꯣꯛꯀꯗꯧꯕ
ꯑꯗꯨ ꯑꯣꯏꯔꯗꯤ ꯅꯪꯕ ꯂꯨꯨꯅ ꯐꯖꯟꯅ ꯇꯧꯕꯤꯕ ꯇꯥꯔꯦ
ꯍꯣꯠꯅꯕꯤꯌꯨ
ꯀꯣꯜꯗꯣ ꯍꯥꯟꯅ ꯆꯟꯈꯤꯌꯣ
ꯑꯩ ꯑꯗꯨ ꯑꯩꯗꯤ ꯀꯧꯔꯛꯄ ꯇꯥꯔꯦꯕꯨ
ꯀꯥꯎꯔꯛꯑꯣ ꯀꯥꯎꯔꯛ ꯀꯅꯥ ꯈꯪꯉꯤ ꯆꯜꯂꯝꯕꯁꯨ ꯌꯥꯏꯗꯅ
ꯈꯔ ꯀꯟꯅ ꯀꯥꯎꯁꯤꯔꯥꯅ ꯅꯠꯇ꯭ꯔꯒ ꯏꯪ ꯇꯞꯅ ꯀꯥꯎꯁꯤꯔꯥ ꯒ꯭ꯌꯥꯟ ꯇꯥꯗ꯭ꯔꯦ
ꯇꯞ ꯇꯞꯅ ꯀꯥꯎꯕꯅ ꯑꯗꯨꯝ ꯆꯟꯕꯅꯦꯗ
ꯑꯗꯨ ꯑꯗꯨ ꯑꯣꯏꯕ꯭ꯔꯥ ꯑꯣ ꯑꯣ ꯑꯣ ꯃꯇꯥꯏ ꯃꯇꯥꯏꯗꯀꯣ ꯎꯝ ꯑꯗꯨ ꯑꯣꯏꯔꯒꯗꯤ ꯑꯩꯁꯦ ꯉꯁꯤ ꯉꯁꯤꯗꯩꯗꯤ ꯒꯣꯜ ꯆꯟꯅꯅꯕ ꯀꯟꯅ ꯍꯣꯠꯅꯕ ꯇꯥꯔꯦ
ꯍꯣꯠꯅꯧ ꯍꯣꯠꯅꯧ ꯍꯣꯠꯅꯕ ꯍꯣꯠꯅꯕ ꯂꯦꯞꯄ ꯌꯥꯗꯦ ꯃꯤ ꯑꯣꯏꯒꯦ ꯍꯥꯏꯔꯗꯤ
ꯑꯗꯨ ꯑꯥ ꯀꯅꯥ ꯀꯅꯥ ꯂꯩꯒꯦ ꯅꯪꯗꯤ
ꯑꯩꯔꯣ ꯃꯤꯒ ꯁꯥꯒ ꯉꯥꯒ ꯂꯣꯏ ꯂꯩ
ꯑꯨꯁ ꯑꯗꯨ ꯑꯣꯏꯔꯗꯤ ꯅꯪꯗꯤ ꯐꯅꯕꯨ ꯅꯨꯡꯉꯥꯏꯅꯦ ꯑꯩꯗꯤ ꯏꯊꯟꯇꯅꯦ
ꯀꯔꯤꯒꯤ ꯅꯊꯟꯗ ꯂꯩꯕ꯭ꯔꯣ ꯅꯪꯗꯤ
ꯂꯧ ꯁꯨꯕ ꯆꯠꯄꯗꯨ ꯆꯠꯃꯤꯟꯅꯅꯤꯡꯉꯥꯏ ꯃꯤ ꯑꯝꯇ ꯂꯩꯇꯦꯌꯦ ꯅꯪ ꯅꯠꯇꯅ
ꯍꯥꯏꯔꯛꯑꯣ ꯌꯥꯗ꯭ꯔꯣ ꯑꯩ ꯁꯠ ꯄꯥꯏꯔꯛꯇꯧꯗꯨꯕ
ꯑꯁ ꯑꯗꯨ ꯑꯣꯏꯔꯁꯨ ꯅꯪꯕꯨꯗꯤ ꯋꯥꯍꯟꯅꯤꯡꯗꯦꯕ
ꯋꯥꯔꯒ ꯅꯨꯡꯉꯥꯏꯃꯤꯟꯅꯕꯅ ꯍꯥꯎꯕꯅꯦꯗ
ꯑꯁ ꯑꯗꯨ ꯑꯣꯏꯔꯗꯤ ꯑꯥ ꯅꯪꯁꯤ ꯌꯥꯝ ꯄꯥꯡꯈꯠꯂꯛꯏꯕꯣ ꯑꯩꯁꯦ
ꯍꯧꯕꯗ ꯉꯥꯏꯔꯤꯌꯦ
ꯊꯃꯣꯏꯁꯦ ꯄ꯭ꯔꯨꯝ ꯄ꯭ꯔꯨꯝ ꯆꯥꯛꯑꯦꯕꯨ
ꯊꯝꯃꯣꯏꯗ ꯇꯤꯡ ꯂꯥꯎꯕ꯭ꯔꯥ
ꯎꯝ ꯅꯪꯒꯤ ꯋꯥꯇꯥ ꯑꯃ ꯑꯅꯤꯗꯨꯅꯀꯣ
ꯎꯝ
ꯈꯣꯏꯍꯤꯗꯧꯅ ꯊꯨꯝꯃꯦꯕ
ꯆꯤꯡꯅꯩꯗ ꯅꯪꯁꯨ ꯒꯣꯜ ꯀꯤꯞꯄꯔ ꯑꯃ ꯂꯩꯔꯝꯒꯅꯤꯗ
ꯑꯩꯈꯣꯏꯒꯤꯗꯤ ꯒꯣꯜ ꯀꯤꯞꯄꯔꯃꯛ ꯇꯤ ꯂꯩꯇꯦ ꯑꯗꯨꯕꯨ ꯔꯦꯐ꯭ꯔꯤꯗꯤ ꯂꯩꯕꯀꯣ ꯌꯦꯡꯁꯤꯟꯕꯗꯨ
ꯎꯝ ꯆꯤꯡꯅꯩꯍꯦ ꯑꯗꯨꯒ ꯃꯤꯗꯤ ꯌꯥꯝꯅ ꯀꯤꯖꯩꯍꯦ ꯔꯦꯠꯀꯥꯏꯌꯣꯂꯣ ꯀꯥ ꯁꯛꯇꯣꯔꯛꯑꯗꯤ
ꯎꯝ
ꯍꯤꯡꯔꯣꯏꯗ ꯑꯩ
ꯒꯣꯜ ꯀꯤꯞꯄꯔ ꯂꯩꯇꯕꯤꯗ ꯔꯤꯐ꯭ꯔꯤ ꯂꯩꯕꯗꯣ ꯅꯪ ꯃꯔꯝꯗꯤ ꯈꯪꯉꯦꯕꯀꯣ
ꯈꯪꯉꯦ ꯈꯪꯉꯦ
ꯑꯗꯨ ꯃꯤ ꯈꯔꯗꯤꯀꯣ ꯃꯤ ꯈꯔꯗꯤ ꯂꯩꯁꯥꯕꯤ ꯌꯥꯝ ꯀꯣꯏꯔꯒ ꯃꯥꯒꯤ ꯊꯃꯣꯏꯗ ꯅꯨꯄꯤꯒꯤ ꯍꯣꯁꯇꯦꯜ ꯅꯥꯟꯊꯣꯛꯀꯦ ꯇꯧꯕꯅꯦꯕꯀꯣ ꯍꯥꯡꯒꯦꯅ
ꯑꯥ
ꯑꯗꯨ ꯑꯩꯁꯨ ꯁꯨꯃꯥꯏꯅ ꯇꯧꯔꯁꯤꯔꯥ ꯈꯪꯗ꯭ꯔꯦ
ꯇꯧꯒꯅꯨꯗ
ꯅꯪ ꯅꯪꯅ ꯋꯥꯔꯗꯦꯟ ꯑꯣꯏꯕꯤꯔꯣꯕ
ꯑꯩꯅ ꯋꯥꯔꯗꯦꯟ ꯑꯣꯏꯕꯤꯌꯨ ꯍꯥꯏꯕ
ꯑ꯫
ꯍꯣꯏꯅꯦ ꯍꯣꯏꯅꯦ ꯅꯪꯅꯕꯨ ꯍꯥꯏꯔꯗꯤ ꯂꯣꯏꯅ ꯏꯟꯕꯤꯒꯦꯅꯦ
ꯑꯗꯨ ꯑꯣꯏꯔꯗꯤ ꯅꯪꯅꯕꯨ ꯏꯟꯒꯅꯤ ꯍꯥꯏꯗꯤ ꯑꯩ ꯀꯩꯅꯣꯝꯇ ꯍꯥꯏꯕ ꯇꯥꯔꯦ
ꯀꯩꯅꯣ ꯀꯤꯖꯩꯀꯣ ꯈꯣꯟ ꯇꯅꯤꯉꯥꯏꯒ ꯍꯥꯠꯀꯁꯦ ꯂꯩꯇꯦꯗ
ꯌꯥꯝ ꯀꯤꯅꯨꯗ ꯅꯉꯣꯟꯗ ꯑꯩ ꯀꯩꯅꯣꯃꯥ ꯅꯤꯒꯦ ꯑꯗꯨꯗꯤ ꯀꯣ
ꯀꯔꯤꯅꯣ
ꯁꯟꯗꯦ ꯅꯣꯡꯃꯥꯏꯖꯤꯡ ꯅꯨꯃꯤꯠꯇ ꯑꯥꯔꯖꯦꯟꯇꯤꯅꯥꯒꯤ ꯑ ꯁꯥꯟꯅꯒꯗꯕ ꯑꯃ ꯂꯩꯌꯦꯕꯀꯣ
ꯑꯥ
ꯑꯗꯨꯗ ꯑꯥꯔꯖꯦꯟꯇꯤꯅꯥꯅ ꯉꯝꯃꯗꯤ ꯑꯩꯈꯣꯏ ꯏꯇꯥꯎ ꯃꯦꯁꯤꯅ ꯉꯝꯃꯗꯤ ꯑꯩ ꯅꯪꯉꯣꯟꯗ ꯑꯩ ꯅꯪꯉꯣꯟꯗ ꯅꯤꯕ ꯌꯥꯕ ꯑꯃ ꯅꯤꯒꯦ ꯑꯗꯨ ꯅꯪ ꯄꯤꯕ ꯉꯝꯒꯗ꯭ꯔꯥ
ꯀꯔꯤꯅꯣ ꯍꯥꯏꯕ ꯈꯪꯗꯅ ꯀꯃꯥꯏꯅ
ꯑꯁ ꯍꯥꯏꯌꯨ ꯑꯩꯁ ꯅꯣꯡꯃꯩꯃꯛꯇꯤ ꯅꯤꯔꯣꯏꯍꯦ
ꯁꯅꯥꯒꯨꯝꯕ ꯂꯨꯄꯥꯒꯨꯝꯕ ꯅꯤꯔꯛꯑꯗꯤ ꯑꯩꯈꯣꯏꯗꯤ ꯗꯤꯟ ꯂꯩꯌꯦ ꯗꯤꯟ ꯀꯣꯂꯤꯡ ꯀꯥꯕ ꯑꯗꯨꯒꯨꯝꯕ ꯄꯤꯒꯗꯕꯅꯦ ꯌꯣꯄꯥꯛꯒꯨꯝꯕ ꯗꯤꯟꯒꯨꯝꯕ ꯅꯥꯎꯔꯤꯒꯨꯝꯕ ꯂꯩꯌꯦ ꯌꯥꯝꯅ
ꯍꯣꯏ ꯑꯗꯨ ꯑꯗꯨꯗꯤ ꯍꯦꯟꯃꯜꯂꯦ
ꯑꯗꯨꯒꯨꯝꯕ ꯌꯥꯝ ꯂꯩꯌꯦ ꯁꯤꯟꯇꯦꯛꯁꯇꯣ ꯏꯁꯤꯡꯉꯣ ꯀꯩꯋꯣ ꯑꯗꯨꯒꯤ ꯑꯗꯨ ꯅꯠꯇꯅꯥ ꯅꯤꯔꯗꯤ ꯂꯩꯇꯦ
ꯑꯁ ꯑꯗꯨ ꯑꯣꯏꯔꯗꯤ ꯍꯣꯏ ꯃꯒꯨꯟ ꯂꯩꯕ ꯄꯣꯠ ꯃꯃꯟ ꯇꯥꯡꯕ ꯄꯣꯠꯃꯛꯇꯤ ꯅꯠꯇꯦ ꯑꯗꯨ ꯑꯣꯏꯔꯁꯨ ꯅꯪꯉꯣꯟꯗ ꯑꯗꯨꯝ ꯂꯩꯕ ꯐ꯭ꯔꯤꯗ ꯄꯤꯕ ꯌꯥꯕ ꯅꯤꯒꯦ ꯍꯌꯦꯡꯋꯥꯏ
ꯑꯣ ꯁꯟꯗꯦꯅ ꯍꯥꯏꯔꯗꯤ ꯑꯩꯈꯣꯏ ꯀꯩꯅꯣꯁꯨ ꯊꯣꯛꯋꯦꯅ ꯔꯣꯅꯥꯜꯗꯣꯁꯨ ꯊꯣꯛꯢꯅ ꯑꯌꯨꯛꯇ
ꯑꯗꯨ ꯑꯣꯏꯔꯗꯤ ꯅꯪꯁꯨ ꯔꯣꯅꯥꯜꯗꯣꯅ ꯉꯝꯃꯗꯤ ꯑꯩꯉꯣꯟꯗ ꯅꯤꯕ ꯅꯤꯡꯅꯤꯡꯕ ꯅꯤꯌꯣ ꯄꯤꯒꯦ
ꯎꯝ ꯑꯩ ꯅꯤꯡꯗꯦꯗ ꯅꯪꯒꯤ ꯔꯤꯐ꯭ꯔꯤꯗꯣ ꯍꯥꯟꯅ ꯂꯧꯊꯣꯛꯈꯣ
ꯃꯥꯕꯨꯗꯤ ꯀꯩꯅꯣ ꯇꯧꯔꯦ ꯔꯤꯐ꯭ꯔꯤ ꯍꯧꯖꯤꯛꯇꯤ ꯈꯣꯡꯉꯔꯣꯏꯗ ꯃꯥꯗꯤ
ꯑꯣ ꯄꯥꯔꯃꯅꯦꯟꯒꯤ ꯀꯟꯇ꯭ꯔꯦꯛ ꯂꯧꯕ꯭ꯔꯣ ꯀꯅꯥ ꯈꯪꯉꯤ
ꯑꯦꯁ ꯅꯠꯇꯦꯗ ꯃꯥꯗꯤ ꯃꯔꯛ ꯃꯔꯛꯇ ꯂꯩꯀꯥꯏꯗꯨꯗ ꯑꯩꯒꯤ ꯄꯥꯎ ꯇꯥꯔꯗꯤ ꯃꯥꯅ ꯍꯦꯛꯇ ꯈꯣꯡꯖꯤꯟꯕꯀꯣ
ꯑꯣ ꯑꯣ
ꯑꯗꯨꯒꯤꯅꯦꯗ
ꯃꯤ ꯋꯥ ꯇꯕꯤ ꯑꯣꯏꯕ ꯖꯥꯠꯂꯣ
ꯑꯣꯏꯔꯝꯕꯁꯨ ꯌꯥꯏ ꯑꯩꯅꯗꯤ ꯔꯦꯐ꯭ꯔꯤ ꯃꯊꯧ ꯇꯥꯗꯦꯅ ꯂꯩꯔꯤꯕ
ꯑ ꯑꯥ
ꯍꯥꯏꯕꯗꯤ ꯑꯩꯒꯤ ꯒꯣꯜ ꯀꯤꯞꯄꯔ ꯑꯩꯒꯤ ꯀꯣꯆ ꯅꯠꯇꯦꯕꯀꯣ
ꯑꯥꯝ
ꯅꯪꯒꯤꯗꯤ ꯀꯣꯆ ꯂꯩꯔꯝꯅꯤꯅ
ꯑꯩꯒꯤ ꯀꯣꯁ ꯌꯥꯝꯃꯦ
ꯑꯣ
ꯌꯥꯝꯃꯟꯗꯅ ꯀꯣꯛ ꯁꯥꯔꯦ
ꯑꯗꯨ ꯑꯣꯏꯗꯤ ꯑꯩꯁꯦ ꯎꯝ ꯀꯅꯥ ꯑꯣꯏꯁꯤꯔꯥ ꯅꯪꯒꯤ ꯀꯣꯆ ꯑꯣꯏꯁꯤꯔꯥ ꯔꯦꯐ꯭ꯔꯤ ꯑꯣꯏꯁꯤꯔꯥ ꯒꯣꯜ ꯀꯤꯞꯄꯔ ꯑꯣꯏꯁꯤꯔꯥ
ꯈꯪꯗꯦ
ꯅꯪ ꯑꯄꯥꯝꯕ ꯑꯃꯗꯤ ꯈꯜꯂꯣꯗ
ꯎꯝ ꯕꯣꯜꯒꯤ ꯂꯥꯏꯔꯤꯛ ꯇꯝꯗꯕꯅꯤꯅ ꯀꯅꯥꯅ ꯀꯔꯤꯅꯣ ꯀꯅꯥꯅ ꯃꯒꯨꯟ ꯂꯩꯕ꯭ꯔꯥ ꯈꯪꯗꯦ ꯑꯩꯈꯣꯏꯗꯤ
ꯎꯝ ꯑꯗꯨ ꯑꯣꯏꯔꯗꯤ ꯑꯩꯁꯦ ꯅꯪꯒꯤ ꯁꯞꯁꯇꯤꯗ ꯂꯩꯕꯅꯤꯅꯦꯀꯣ ꯍꯌꯦꯡ ꯉꯥꯏ ꯅꯣꯏ ꯒꯣꯜ ꯀꯤꯞꯄꯔꯗꯨꯅ ꯋꯥꯔꯛꯑꯀꯥꯟꯗ ꯃꯥ ꯂꯩꯇ꯭ꯔꯀꯥꯟꯗ ꯑꯩꯅ ꯃꯍꯨꯠ ꯁꯤꯟꯅꯕ ꯍꯥꯏꯅ ꯑꯩꯁꯦ ꯁꯞꯇꯤꯅꯦꯕꯀꯣ
ꯁꯞꯁꯇꯤꯃꯛꯇꯤ ꯊꯝꯍꯜꯂꯣꯏꯗ
ꯍꯩꯁ ꯁꯦꯡꯉꯕꯣ
ꯑꯩ ꯊꯝꯃꯣꯏ ꯍꯥꯟꯅ ꯀꯨꯂꯤꯡ ꯀꯥꯔꯝꯕꯅꯦꯕꯀꯣ
ꯑꯥ
ꯍꯧꯖꯤꯛꯇꯤ ꯂꯪꯇ꯭ꯔꯤꯛ ꯂꯪꯈ꯭ꯔꯦ ꯑꯃꯨꯛꯀ
ꯆꯤꯡꯅꯩꯍꯦ ꯆꯤꯡꯅꯩꯍꯦ
ꯎꯝ
ꯃꯤꯁꯤꯡꯁꯦ ꯋꯥ ꯌꯥꯝ ꯉꯥꯡꯕ ꯍꯩꯀꯣ
ꯑꯩꯈꯣꯏꯗꯤ ꯍꯩꯕ ꯅꯠꯇꯦꯗ ꯅꯪ ꯇꯥꯕꯤꯔꯤꯕꯤ ꯂꯩꯁꯥꯕꯤ ꯐꯖꯕꯤꯗꯨꯅ ꯒ꯭ꯌꯥꯟ ꯇꯥꯕꯤꯕꯒꯤ ꯋꯥ ꯉꯥꯡꯕ ꯌꯥꯝ ꯍꯩꯕ ꯃꯥꯟꯍꯟꯕꯅꯦ ꯅꯪꯅ ꯑꯗꯨꯒꯣ ꯉꯁꯥꯏꯗꯣ ꯑꯩ ꯁꯩꯔꯦꯡ ꯑꯃ ꯄꯥꯕ ꯐꯪꯉꯦꯕꯀꯣ
ꯀꯔꯤ ꯁꯩꯔꯦꯡ ꯅꯣ?
ꯁꯩꯔꯦꯡꯗꯣ ꯋꯥꯔꯧꯒꯅꯨ